ꯇꯥꯕ꯭ꯔꯣ
ꯍꯣꯏ ꯂꯦꯞꯔꯒꯂꯩ
ꯑꯁ ꯌꯥꯝ ꯁꯥꯏ ꯉꯁꯤ
ꯍꯣꯏ ꯅꯪꯗꯤ
ꯑꯁ ꯑꯩ ꯍꯧꯒꯠꯄꯗ ꯉꯥꯏꯔꯤꯌꯦ
ꯑꯣ ꯑꯣ ꯐꯩꯌꯦ ꯐꯩꯌꯦ ꯆꯥꯗꯔꯤ ꯎꯝ ꯆꯥꯗꯔꯤ
ꯊꯦꯡꯉꯤꯍꯦ
ꯎꯝ ꯃꯟꯗꯤ ꯇꯥꯔꯕꯣ
ꯌꯥꯕ
ꯅꯪꯗꯤ ꯆꯥꯔꯕꯣ
ꯁꯥ ꯑꯦ
ꯅꯪꯒꯤ ꯈꯨꯣꯟꯁꯨ ꯑꯅꯤ ꯇꯥꯏꯅꯦ
ꯏꯀꯣꯁꯨ ꯀ ꯑꯣꯏꯔ ꯀꯩꯗꯧꯔꯤꯔꯤꯕꯣ ꯀꯩ ꯇꯧꯔꯤꯔꯤꯕ ꯅꯪꯒꯤ
ꯍꯩ ꯍꯦꯒ
ꯑꯁ ꯌꯥꯝ ꯁꯥꯏ ꯉꯁꯤ
ꯍꯣꯏ
ꯄꯨꯅꯤ
ꯀꯅꯥꯔꯣ ꯅꯣꯛꯏꯗꯣ ꯆꯥꯛ ꯆꯗ꯭ꯔꯤ
ꯍꯣꯏ
ꯊꯦꯡꯉꯦ ꯆꯥꯔꯣ
ꯋꯥꯔꯤ ꯁꯅꯥꯈꯤꯒꯦ ꯍꯧꯖꯤꯛ
ꯎꯝ ꯐꯅꯗꯦ
ꯎꯝ
ꯅꯍꯥꯟ ꯀꯦꯃꯤꯁꯇ꯭ꯔꯤꯒꯤ ꯄ꯭ꯔꯦꯛꯛꯁꯄꯔꯁꯤꯡꯗꯣ
ꯎꯝ
ꯏꯕ ꯑꯣꯏꯔꯕꯣ
ꯍꯣꯏ ꯂꯣꯏꯔꯦ ꯅꯪꯗꯤ
ꯑꯩ ꯍꯧꯗ꯭ꯔꯤꯌꯦꯦ ꯅꯣꯕꯨ ꯍꯥꯎꯂꯥꯏꯗ꯭ꯔꯤꯌꯦꯦ
ꯍ ꯍꯧꯖꯤꯛ ꯅꯨꯄꯥ ꯑꯃ ꯅꯣꯔꯒ ꯂꯩꯌꯦ ꯑꯩꯈꯣꯏꯅꯤ ꯈꯣꯟꯖꯦꯜ ꯇꯥꯛꯄꯒꯤ
ꯍꯪꯗꯕꯒ
ꯑꯥ ꯊꯥꯡꯗ ꯂꯩꯒꯅ ꯉꯅꯥꯔꯣꯕ ꯈꯜꯂꯝꯒꯅꯤꯅꯦꯖꯤꯕꯨ
ꯀꯔꯤ ꯀꯔꯤ ꯀꯔꯤ ꯅꯣꯝꯅꯤ ꯍꯦꯛꯑꯦꯗꯕꯅ
ꯎꯝ ꯎꯝ
ꯁꯀꯣꯜꯁꯠ꯭ꯔꯤꯒꯣꯅ
ꯀꯇꯔꯦ ꯍꯌꯦꯁꯤ
ꯍꯥꯟꯗꯤ ꯆꯞ꯭ꯔꯣ ꯅꯍꯥꯟꯗꯤ ꯁ ꯅꯍꯥꯟꯗꯤ ꯁꯕ ꯎꯝ
ꯣ ꯌꯥꯝꯔꯣꯅ
ꯎꯝ ꯌꯦꯡꯗ ꯉꯁꯤ ꯕꯣꯜ ꯌꯦꯡꯅ ꯍꯧꯒꯠꯄ ꯉꯝꯗꯦ ꯍꯣꯏ
ꯍꯥꯟꯖꯤ
ꯅꯍꯥꯟꯅꯤ ꯑꯗꯨꯝ ꯌꯦꯡꯉꯦ
ꯎꯝ ꯑꯗꯨꯗꯤ ꯌꯦꯦ ꯅꯦ ꯅꯨꯉꯥꯏꯇꯦꯕ ꯏꯗꯤ
ꯎꯝ
ꯈꯟꯖꯅꯤ ꯅꯨꯡꯉꯥꯏꯇꯕꯗꯨꯗꯤ
ꯎꯝ
ꯂꯀ ꯅꯥꯟ ꯏꯕ꯭ꯔꯣ
ꯃꯤ ꯌꯥꯗꯌꯦ
ꯍꯣꯏ ꯌꯥꯝꯅ
ꯎꯝ ꯅꯟꯗꯤ ꯃꯤ ꯀꯌꯥ ꯂꯩ ꯂꯩꯕ꯭ꯔꯣ
ꯑꯩ ꯏꯊꯟꯗ ꯂꯩꯌꯦꯦ
ꯑꯣ ꯑꯩꯗꯣ ꯃꯄꯥꯟ ꯂꯩꯕꯀꯣ ꯑꯗꯨꯒꯤ
ꯅꯣꯡ ꯆꯨꯕ꯭ꯔꯥ ꯅꯣꯏꯗ
ꯎꯝ ꯐꯗꯦ
ꯅꯣꯡ ꯆꯨꯔꯗꯤ ꯐꯥꯗꯣꯏꯅꯤꯀꯣ
ꯑ ꯀꯩꯅꯣ ꯁꯤꯗ ꯍꯩ ꯍꯩ ꯕ꯭ꯂꯦꯛ ꯀꯂꯔꯇꯣ ꯍꯥꯏ ꯑꯗꯨꯗ ꯁꯤꯗ ꯇꯥꯔ ꯂꯩꯌꯦ ꯀꯌꯥꯦ ꯑ ꯗꯁꯕꯤꯤꯟ ꯊꯃꯅꯦ
ꯅꯣꯏ ꯔꯦꯟ ꯃꯅꯥꯛꯇꯣ ꯃꯤ ꯌꯥꯝ ꯂꯩꯕ꯭ꯔꯣ
ꯍꯣꯏ
ꯀꯪ ꯂꯩꯅ ꯅꯪꯗꯤ ꯋꯥꯔꯤ ꯌꯥꯝ ꯁꯥꯟꯅꯔꯕꯅꯤ ꯀꯣꯜ ꯇꯧꯕ ꯉꯀꯣ
ꯑꯁꯜꯗ
ꯁꯅꯥꯍꯎ ꯑꯗꯨꯝ ꯁꯪꯉꯗꯤ ꯑꯩꯗꯤ ꯁꯪꯗꯕꯒꯤꯅꯦ
ꯐꯖꯟꯅꯥꯏꯌꯦ ꯑꯗꯨꯕꯨ ꯉꯝꯗꯦꯅꯦ
ꯇꯟꯅꯦ ꯑꯗꯨ
ꯎꯝ ꯇꯥꯏꯌꯦ
ꯌꯨꯝ ꯇꯥꯎꯒꯦ ꯁꯤꯡꯖꯨ ꯂꯩꯗꯦ ꯁꯨꯝ ꯐꯝꯃꯒ ꯂꯩꯅꯦ ꯐꯝꯃꯟꯕꯤ ꯐꯦꯟ ꯊꯥꯔꯒꯀꯣ
ꯎꯝ ꯍꯦꯟ ꯃꯈꯣꯟ ꯇꯥꯏꯅ
ꯀꯟꯅ ꯇꯥꯕ꯭ꯔꯥ
ꯎꯝ
ꯎꯝ
ꯇꯥꯗꯦ
ꯇꯞꯅ ꯇꯥꯏ꯫
ꯎꯝ ꯌꯥꯝ ꯁꯥꯏꯗ ꯑꯁ
ꯁ
ꯀꯣꯏꯕ ꯆꯠꯅꯤꯡꯉꯦ ꯑꯩꯁꯦ
ꯀꯗꯧꯀꯤ ꯀꯗꯥꯢ ꯍꯥꯏ
ꯑꯁ ꯀꯩꯁꯨ ꯆꯠꯂꯣꯏ ꯌꯨꯝꯗ ꯑꯗꯨꯝ ꯂꯩꯒꯅꯤ
ꯑꯩꯗꯤ ꯑꯩ ꯑꯗꯨꯝ ꯂꯩꯅꯤꯗ ꯁꯇ ꯐꯁꯟ ꯇꯧꯅꯤꯡꯉ ꯂꯩꯗꯦ
ꯍꯌꯦꯡ ꯆꯥꯔꯖ ꯆꯠꯀꯦꯔꯣꯅ
ꯈꯪꯗꯦ ꯆꯠꯁꯦꯔꯥ ꯈꯪꯗꯦ ꯏꯃꯥꯟꯅꯕꯤ ꯈꯪꯗ ꯍꯒꯄꯨꯡꯉ ꯑꯃꯗꯤ ꯁꯥꯔ ꯍꯒꯄꯉꯝꯗꯗꯤꯁꯔ ꯅꯔ ꯀꯦ ꯍꯥꯏꯀꯦ
ꯎꯝ ꯍꯧꯒꯠꯄ ꯉꯝ ꯍꯧꯒꯠꯄ ꯉꯝꯅꯤꯡꯉꯥꯏ ꯇꯋ
ꯎꯝ ꯊꯦꯡꯅ ꯇꯨꯝꯕꯅꯤꯅ ꯀꯣ ꯆꯁꯦ ꯑꯁ ꯊꯥꯡꯗꯤꯅꯅꯥꯉ ꯅꯗꯤꯅꯦ ꯑꯗꯨ
ꯍꯌꯦꯡꯗꯤ ꯉꯟꯅ ꯇꯨꯝꯃꯨ
ꯑꯣ ꯇꯧꯕꯅꯤꯅ ꯅꯥꯟ ꯆꯪꯒꯦ ꯀꯣ ꯑꯗꯨꯝ ꯇꯧꯔꯗꯤ ꯑꯗꯨꯝ ꯊꯦꯡꯅ ꯇꯧꯋꯦꯕ
ꯎꯝ
ꯗꯤ ꯉ ꯑꯗꯨ ꯇꯣꯡꯣ
ꯍꯣꯏ ꯑꯗꯨꯗꯤ ꯉ ꯑꯉꯥꯟꯅꯤꯠꯇꯃꯦ
ꯎꯝ ꯐꯅꯥꯏꯠꯇꯣ ꯃꯅ ꯐꯉꯗ ꯑꯩꯣꯏꯠꯇ ꯑꯃꯃ ꯂ ꯍꯥꯏꯒ ꯁꯥꯐ ꯈꯗꯅꯤ ꯄꯤꯔꯨꯕꯅꯤ ꯁꯁꯥꯥꯏꯅꯤ ꯥꯥꯡꯒꯕꯨꯗꯎꯕꯨꯁꯗꯗ ꯀꯣ ꯆꯤꯡꯆꯥꯦ ꯃꯥꯏꯟ ꯇꯔꯗꯤꯄꯉꯡꯂꯣ ꯑꯏꯣ ꯈꯣꯏꯒꯗꯤ
ꯎꯝ
ꯃꯗꯤ ꯇꯃꯥꯏ ꯇꯧꯋꯥꯦ ꯌ
ꯎꯝ
ꯃꯟꯖꯦꯗꯗꯤ ꯏꯁꯄꯣꯠꯁꯕꯨ ꯍꯧꯥꯎꯔꯁꯦ
ꯍꯣꯏ ꯔꯤꯒꯨꯂꯔ ꯆꯠꯄ ꯍꯧꯔꯅꯤ ꯑꯩꯗꯤ
ꯑꯩꯗꯣ ꯁ꯭ꯀꯨꯜ ꯆꯠꯇꯕ ꯀꯨꯃꯟꯕꯒꯤ ꯑꯁ ꯆꯠꯅꯤꯡꯉꯥꯏꯗꯤ ꯈꯔ ꯈꯔꯗꯤ ꯀꯥꯏꯌꯦ
ꯑꯩꯁꯤꯅꯦ ꯑꯜ ꯀ꯭ꯂꯥꯁꯇꯁꯨ ꯀꯣ ꯇꯟꯈꯔꯦ ꯀꯃꯥꯏꯅ ꯍꯥꯏꯔꯒꯦ
ꯔꯣꯜ ꯅꯝꯕꯔꯗꯣ ꯈꯨꯝꯅꯤꯉꯥꯏꯗꯣ
ꯊꯥ ꯑꯃ ꯍꯦꯟꯕꯒꯤꯃꯥꯏꯅ ꯈꯁꯤꯔ ꯈꯪꯅꯤ
ꯀꯔꯤ ꯇꯧꯕꯒꯤꯔꯣ ꯂꯥꯛꯇꯕꯗꯣ ꯍꯥꯏꯔꯗꯤ ꯅꯥꯕꯒꯤꯅꯦ ꯍꯥꯏꯔꯗꯤ ꯌꯥꯅꯤ
ꯅꯥꯕꯗꯣ ꯑꯩꯈꯣꯏ ꯂꯣꯏꯅꯃꯛꯇꯤ ꯅꯥꯕ ꯌꯥꯗꯦꯕꯅ
ꯂꯩꯃꯤꯟꯅꯔꯦ ꯂꯩꯃꯤꯟꯅꯗꯦ ꯍꯥꯏꯕ ꯈꯪꯉꯁꯨ ꯈꯪꯉ ꯑꯃ ꯃꯣꯏꯁꯨ
ꯑꯣꯄꯕꯨ ꯉꯥꯔ ꯍꯥꯏꯜꯂꯛꯇꯕꯅꯤ ꯍꯥꯏ
ꯄꯦꯔꯦꯟꯁ ꯀꯣ ꯇꯗꯦꯗꯦꯗꯅ
ꯎꯝ ꯅꯍꯥꯟꯗꯣ ꯁ꯭ꯀꯨꯜ ꯀꯨꯏꯅ ꯂꯥꯛꯇꯕ ꯃꯤꯁꯤꯡꯗꯣ ꯄꯦꯔꯦꯟꯁ ꯄꯨꯔꯛꯑꯣ ꯍꯥꯏꯕꯅꯦ
ꯎꯝ ꯍꯥꯏꯕꯅꯦ ꯍꯥꯏꯌꯦ
ꯑꯩꯒꯤ ꯑꯩꯒꯤ ꯔꯣꯟ ꯅꯝꯕ꯭ꯔꯗꯤ ꯌꯥꯎꯗꯦ
ꯑꯩꯒꯤꯗꯤ ꯌꯥꯎꯋꯦꯕ
ꯑꯣ
ꯑꯗꯨꯒꯤꯅꯤꯗꯥ
ꯅꯃꯥꯟꯅꯕꯤ ꯑꯃꯒꯤꯁꯨ ꯌꯥꯎ ꯌꯥꯎꯋꯦ
ꯏꯃꯥꯟꯅꯕꯤ ꯑꯃꯒꯤꯗꯨꯁꯨꯔꯣ ꯃꯌꯥꯡ ꯀꯡꯕꯒꯤꯗꯣ
ꯍꯣꯏ
ꯌꯥꯎꯕꯅꯦ ꯑꯗꯨꯁꯨ
ꯎꯝ ꯌꯥꯎꯋꯦ ꯑꯁ ꯁꯤꯗ ꯂꯦꯞꯄꯁꯦ ꯌꯥꯝ ꯅꯝꯊꯤꯌꯦꯗꯥ
ꯀꯔꯤ ꯂꯩꯕ꯭ꯔꯣ ꯇ꯭ꯁꯄꯤꯟ ꯂꯩ
ꯈꯟ ꯗ꯭ꯁꯕꯤꯟꯆꯨ ꯂꯩꯕꯀꯣ ꯑꯗꯨ ꯍꯩꯒꯨꯝꯕ ꯑꯗꯨꯝ ꯃꯣꯠꯄꯗꯣ ꯑꯗꯨꯝ ꯂꯩꯌꯦꯕ
ꯊꯤ ꯑꯗꯨꯠ ꯎꯝ ꯁꯔꯣꯛꯇꯣ ꯁꯦꯡꯕꯗꯣ ꯂꯩꯔꯤꯕꯣ ꯃꯤꯁꯤꯡꯗꯣ ꯆꯠꯈ꯭ꯔꯕꯣ
ꯀꯩ ꯍꯥꯏꯕ
ꯁꯔꯣꯛ ꯁꯦꯡꯕ ꯃꯤꯁꯤꯡꯗꯣ ꯆꯠꯈ꯭ꯔꯕꯣ
ꯑꯩ ꯑꯁꯤꯗ ꯑꯩ ꯑꯁꯤꯗ ꯇꯣꯏꯂꯦꯠꯇꯅꯦ
ꯑ
ꯑꯃꯨꯟ ꯊꯣꯛꯄꯗ ꯂꯦꯞꯇꯦꯗ
ꯑꯩꯗꯤ ꯅꯪ ꯁꯣꯔꯣꯛ ꯃꯅꯥꯛꯇꯔ ꯈꯟꯕꯅꯤ
ꯁꯣꯔꯣꯝ ꯃꯅꯥꯛꯇ ꯅꯠꯇꯦ
ꯎꯝ
ꯅꯣꯏꯗꯦ ꯃꯅꯥꯛꯇ ꯂꯩꯕꯁꯤꯡꯗꯨꯒ ꯋꯥꯔꯤ ꯑꯗꯨꯝ ꯁꯥꯅꯕ꯭ꯔꯥ
ꯍꯣꯏ ꯉꯁꯤ ꯑꯌꯨꯛꯁꯨꯀꯣ ꯕꯣꯜ ꯌꯦꯡꯔꯒꯀꯣ ꯑꯁ ꯂꯥꯎꯕꯁꯤꯗꯤ ꯇꯨꯝꯕ ꯌꯥꯗ꯭ꯔꯕꯅꯦ
ꯑꯩꯁꯨ ꯑꯩꯈꯣꯏꯗꯁꯨꯅꯦ ꯂꯥꯎꯕꯒꯤ ꯈꯪꯉ ꯈꯪꯕ꯭ꯔꯥ ꯇꯨꯝꯕꯗꯣ ꯀꯟꯅ ꯂꯥꯎꯔꯝꯕꯗꯨꯒꯤ
ꯅꯨꯄꯥ ꯑꯃꯗꯣ ꯒꯣꯜ ꯒꯣꯜ ꯒꯣꯜ ꯍꯥꯏꯔꯒꯀꯣ ꯑꯁ ꯆꯣꯡꯕꯁꯤꯗꯤꯀꯣ ꯂꯣꯏꯔꯦ
ꯄꯨꯔꯥ ꯃꯣꯏꯗꯤ ꯃꯦꯁꯤꯒꯤ ꯐꯦꯟ ꯑꯣꯏꯔꯖꯥꯔ ꯈꯪꯗꯦꯍꯦ
ꯃꯦꯁꯤꯁꯨ ꯑꯣꯏꯕ ꯃꯥꯜꯂꯦ ꯔꯣꯅꯥꯜꯗꯣꯁꯨ ꯈꯔ ꯔꯣꯅꯥꯜꯗꯣ ꯑꯣꯏꯕ ꯃꯥꯜꯂꯦ
ꯁꯨꯏꯁꯨ ꯇꯧꯕꯅꯦ
ꯎꯝ ꯅꯨꯄꯥ ꯑꯃ ꯁꯤꯗ ꯄꯤꯛꯄꯗꯣ ꯎꯝ ꯃꯥꯒꯤ ꯈꯣꯟꯖꯦꯜ ꯈꯛꯇꯃꯤ ꯇꯥꯔꯅꯦ
ꯎꯝ ꯌꯥꯝ ꯄꯤꯛꯅ ꯅꯩꯔꯦꯅꯦ ꯑꯁ ꯁꯥꯏꯌꯦ ꯐ꯭ꯔꯤꯁ ꯂꯩꯥꯔꯗꯤ ꯐꯗꯣꯏꯅꯤ
ꯑꯁ ꯕꯔꯞꯒꯨꯝꯕ ꯆꯥꯅꯤꯡꯉꯦ ꯑꯩꯗꯤ
ꯂꯩꯔꯒ ꯆꯥꯎꯋꯣ
ꯑꯩ ꯉꯁꯥꯗꯤ ꯂꯩꯒꯦ ꯇꯧꯕꯅꯦ ꯑꯗꯨ
ꯂꯣꯏ ꯃ꯭ꯌꯨꯠ ꯌꯣꯜꯂꯝꯗ꯭ꯔꯕꯣ
ꯍꯣꯏ ꯃꯣꯏ ꯃꯄꯨꯗꯨ ꯗꯨꯀꯥꯟꯖꯨ ꯍꯥꯡꯗꯦ ꯑꯗꯨꯒꯤ
ꯏꯁꯥ ꯌꯥꯝ ꯀꯥꯡꯉꯦ ꯉꯁꯤꯗꯤ
ꯎꯝ ꯍꯟꯗꯛꯁꯦ ꯀꯥꯡ ꯀꯥꯡꯗꯣ ꯀꯥꯡꯁꯦꯍꯟꯒꯅꯨ ꯍꯥꯏꯕꯅꯦ ꯑ ꯍꯥꯏꯌꯦ
ꯀꯥꯡꯉꯤ ꯑꯣꯏꯗꯁꯨ
ꯎꯝ
ꯍꯥꯏ ꯀꯩꯁꯂ ꯍꯥꯏ
ꯎꯝ
ꯀꯩꯗꯧꯔꯤꯅꯔꯗꯤ
ꯑꯁ ꯂꯦꯕꯔꯒ ꯂꯩꯕꯅꯦ
ꯅꯪ ꯆꯥꯕ ꯌꯥꯗ꯭ꯔꯣ
ꯆꯪꯕꯗꯤ ꯌꯥꯏ ꯃꯤ ꯃꯤ ꯈꯣꯟꯖꯦꯜ ꯈꯛꯇ ꯇꯥꯕꯀꯣ ꯑꯗꯨ ꯁꯤ ꯅꯣꯏꯅ ꯑꯩꯈꯣꯏ ꯑꯩꯈꯣꯏꯗ ꯂꯩꯃꯤꯟꯅꯕ ꯔꯦꯟ ꯃꯤꯁꯤꯡꯗꯣ ꯂꯥꯡꯕꯀꯣ
ꯎꯝ
ꯒꯥꯔꯤ ꯆꯥꯝꯕ ꯃꯤꯁꯨ ꯂꯩꯑ ꯋꯥꯔꯤꯁꯤꯅꯥ ꯂꯩꯕ ꯃꯤꯁꯨ ꯂꯩꯌꯦ ꯑꯗꯨꯒꯤ ꯇꯥꯅꯤꯡꯗꯕ
ꯂꯕꯤꯗ ꯂ ꯆ
ꯎꯝ
ꯑꯩꯁꯨ ꯆꯪ ꯆꯥꯗ꯭ꯔꯦ ꯆꯁꯨ ꯆꯥꯟꯅꯤꯡꯗꯦ ꯀꯁꯨ ꯆꯎꯁꯦꯔꯒꯥꯟ
ꯑꯩ ꯆꯥꯛ ꯌꯥꯝ ꯂꯥꯡꯕꯅꯤꯦ ꯉ ꯉꯔꯥꯡ ꯅꯨꯕꯗ ꯆꯥꯛ ꯆꯥꯗꯕꯤ ꯇꯨꯝꯃꯒꯣ ꯑꯗꯨꯒꯤ
ꯑꯁ ꯆꯥꯛ ꯀꯥꯕꯒꯤ ꯃꯅꯝ ꯅꯝꯃꯦꯗ ꯀ ꯀꯅꯥꯒꯦꯅꯣ ꯍꯥꯟ
ꯀ ꯍꯥꯏꯕ
ꯆꯥꯛ ꯀꯥꯕꯒꯤ ꯃꯅꯝ ꯅꯝꯃꯦꯕ
ꯅꯣꯏ ꯔꯦꯟꯁꯤꯡꯒꯤ ꯑꯣꯏꯔꯝꯅꯤ ꯅꯣꯏ ꯔꯦꯟ ꯃꯅꯥꯒꯤꯗ ꯑꯣꯏꯔꯝꯅꯤ
ꯍꯔꯝ ꯆꯥꯕ ꯍꯥꯥꯎꯔꯅꯤ
ꯁꯤ ꯆꯕ ꯌꯥꯔꯃꯣꯏ ꯀꯥ
ꯍ ꯅꯪꯗꯤ ꯅꯪꯗꯤ ꯈꯨꯟꯗ ꯆꯠꯇ꯭ꯔꯕ꯭ꯔꯣ ꯍꯟꯅ
ꯄꯟꯗꯁꯉꯥꯏꯗꯣ ꯄꯟꯗꯁꯗꯤ ꯄꯩꯁꯥꯗ ꯌꯥꯝ ꯊꯤꯉꯦ ꯄꯁꯥꯁꯨ ꯍꯥꯏꯖꯣ
ꯒꯥꯔꯤ ꯚꯔꯥꯁꯨ ꯌꯥꯝ ꯇꯤꯡꯂꯝꯒꯅꯤꯀꯣ
ꯎꯝ ꯌꯥ ꯄꯨꯅꯅꯕ ꯀꯩꯒꯦ
ꯎꯝ ꯑꯩꯈꯣꯏꯁꯨꯅꯦ ꯌꯥꯝ ꯇꯤꯡꯉꯤ ꯑꯗꯨꯒꯤ ꯌꯨꯝ ꯆꯥꯅꯤꯡꯉꯁꯨꯀꯣ ꯆꯠꯄ ꯐꯪꯅꯤꯦ ꯄꯩꯁꯥ ꯂꯩꯇ꯭ꯔꯗꯤ
ꯅꯪ ꯌꯦꯦ ꯈꯣꯏꯅ ꯀꯅꯥ ꯀꯅꯥꯔꯦꯕꯨ ꯅꯣꯏ ꯅꯣꯏ ꯅꯃ ꯌꯨꯝꯒꯤ
ꯑꯩꯣꯏ ꯌꯨꯝꯗꯔꯣ ꯏꯃꯥꯒ ꯏꯆꯦ ꯑꯃ ꯃꯣꯏ ꯑꯅꯤꯒꯛꯇ ꯂꯩꯕꯅꯤ ꯍꯟꯗꯛꯇꯤ
ꯎꯝ ꯁꯦꯁꯤꯗꯤ
ꯃꯣꯏ ꯊꯕꯛ ꯁꯨꯕꯅꯦ
ꯁꯃ ꯃꯤꯖꯕꯥꯁꯨꯕ ꯌꯥ
ꯎꯝ
ꯑꯁ ꯑꯩꯁꯨ ꯍꯣꯏ ꯏꯔꯨꯅꯤꯡꯕꯅ ꯂꯣꯏꯔꯦ ꯁꯥꯕꯅ ꯃꯔꯣ ꯑꯃ